ꯑꯝ ꯍꯧꯖꯤꯛ ꯅꯪꯅ ꯑꯩꯉꯣꯟꯗ ꯋꯥꯆꯦꯞꯇ ꯃꯦꯁꯦꯁ ꯊꯥꯔꯛꯄꯗꯣ ꯌꯥꯔꯕꯣ
ꯑꯥ ꯌꯥꯗꯦ ꯑ ꯈꯪꯗꯦ ꯑꯗꯨ ꯊꯣꯛꯇꯕꯅꯤ
ꯕꯤꯔꯅꯦꯦ
ꯉꯁꯥꯏꯒꯤꯗꯨꯗꯤ ꯊꯣꯛꯑꯦ ꯑꯗꯣ ꯍꯧꯖꯤꯛꯀꯤꯗꯣ ꯊꯣꯛꯇꯕꯀꯣ
ꯎꯝ
ꯍꯧꯖꯤꯛ ꯑꯃꯨꯛ ꯌꯦꯡꯁꯦ
ꯑꯣꯀꯦ ꯌꯦꯡꯁꯦ ꯌꯦꯡꯁꯦ ꯃꯤꯅꯤꯠ ꯀꯌꯥꯅꯣ ꯅꯪꯅ ꯔꯨꯝꯗ ꯂꯩꯒꯗꯣꯏꯁꯦ
ꯍꯧꯖꯤꯛ ꯑꯩꯈꯣꯏꯅꯤ ꯋꯥꯔꯤ ꯁꯥꯟꯅꯕ ꯂꯣꯏꯔꯗꯤ ꯆꯠꯂꯒꯦꯗ ꯈꯔ ꯀꯨꯏꯔꯦ ꯑꯩ ꯉꯁꯥꯏꯁꯨ ꯀꯩꯅꯣ ꯇꯧꯕꯀꯣ ꯉꯁꯥꯏꯗꯒꯤ ꯂꯩꯔꯕꯅꯦ ꯁꯤꯗ
ꯃꯤꯕꯨꯗꯤ ꯂꯩꯇꯦ ꯑꯗꯨꯕꯨ ꯃꯤꯒꯤ ꯊꯕꯛ ꯇꯧꯕꯅꯤꯅ ꯊꯕꯛ ꯃꯐꯝꯗ ꯂꯩꯇ꯭ꯔꯁꯨ ꯌꯥꯗꯕ ꯑꯗꯨ
ꯎꯝ ꯑꯗꯨꯅꯦ
ꯑꯩ ꯍꯧꯖꯤꯛꯁꯤꯗ ꯂꯥꯛꯔꯁꯨ ꯏꯃꯥꯟꯅꯕꯤ ꯑꯅꯤꯗꯣ ꯑꯗꯨꯝ ꯂꯩꯕꯅꯤꯅꯀꯣ ꯊꯕꯛꯄꯨꯗꯤ ꯂꯩꯇꯦꯕ
ꯎꯝ ꯋꯥꯗ꯭ꯔꯣ
ꯊꯕꯛ ꯇꯧꯃꯟꯅꯗꯕꯒꯤ ꯋꯥꯔꯦꯗ ꯅꯣꯏꯈꯠꯄꯅꯦ ꯊꯕꯛꯇꯤ ꯇꯧꯗꯦ ꯌꯥꯝ ꯋꯥꯈ꯭ꯔꯦ ꯌꯥꯝ ꯅꯣꯏꯈ꯭ꯔꯕꯅꯦ ꯑꯩꯗꯣ ꯅꯍꯥꯟꯗꯩ ꯍꯦꯟꯅ ꯀꯣ
ꯌꯥꯝ ꯐꯩꯅꯦ
ꯅꯍꯥꯟꯁꯨ ꯑꯗꯨꯛ ꯌꯥꯝ ꯅꯣꯏꯕꯗꯣ ꯍꯧꯖꯤꯛꯇꯤ ꯂꯣꯏꯔꯦ
ꯃꯣꯝꯕꯤ ꯑꯣꯟꯈꯤꯅꯤꯀꯣ
ꯃꯣꯝꯕꯤꯒꯤ ꯇꯥꯏꯞꯗ ꯑꯣꯔꯦ
ꯇꯧꯔꯤꯒꯦ ꯂꯦꯞꯄꯣ
ꯖꯒꯣꯏ ꯁꯥꯎꯋꯣ
ꯏꯁꯩ ꯊꯥꯔꯒ
ꯅꯣꯏ ꯈ꯭ꯔꯤꯁꯃꯥꯁꯇꯗꯤ ꯌꯥꯝ ꯅꯩꯈ꯭ꯔꯦꯅꯦ ꯅꯣꯏꯗꯣ
ꯑꯁ ꯎꯕ꯭ꯔꯣ
ꯎꯋꯦ ꯍꯣꯏ
ꯎꯝ
ꯃꯔꯨꯞꯁꯤꯡꯒ ꯄꯨꯟꯕ ꯃꯇꯝꯗꯗꯤ ꯑꯗꯨꯝ ꯅꯨꯡꯉꯥꯏꯌꯦꯀꯣ ꯑꯗꯨꯒ ꯈ꯭ꯔꯤꯁꯃꯥꯁꯒꯨꯝꯕ ꯂꯣꯏꯔꯒ ꯃꯥ ꯃꯥꯒꯤ ꯊꯕꯛ ꯆꯠꯇꯣꯔꯦ ꯍꯥꯏꯕ ꯀꯥꯟꯗꯗꯤ
ꯎꯝ ꯑꯗꯨ ꯐꯦꯁꯕꯨꯛꯇ ꯎꯕ꯭ꯔꯣ ꯁꯇꯦꯠꯇꯁꯇ ꯎꯕ꯭ꯔꯣ
ꯐꯦꯁꯕꯨꯛꯗ ꯎꯋꯦ
ꯁꯤ ꯅꯝꯕꯔꯁꯦ ꯀꯌꯥ ꯂꯩꯅꯗ꯭ꯔꯦꯗ ꯅꯣꯏꯒꯤ ꯃꯤꯁꯤꯡꯒꯤꯗꯣ ꯐꯦꯁꯕꯨꯛꯗ ꯎꯋꯦ
ꯑꯩꯒꯤꯗꯣ ꯑꯗꯨ ꯅꯨꯃꯤꯠꯇꯣ ꯐꯅꯦꯛꯇꯣ ꯈꯔ ꯕꯦꯔꯥ ꯆꯠꯂ ꯕ ꯈꯪꯕ꯭ꯔꯥ ꯑꯩ ꯂꯣꯏꯔꯦ ꯏꯊꯟꯗ ꯢꯀꯥꯏꯕꯁꯤꯗꯤ
ꯎꯝ
ꯅꯕꯅꯦ ꯇꯧ ꯇꯧꯁꯜꯂꯒ
ꯃꯤꯅꯁꯨ ꯑꯗꯨꯝ ꯅꯣꯛꯅꯕꯅꯦ ꯈꯜꯂꯒ ꯀꯩꯅꯣ ꯇꯧꯒꯅꯤꯗꯤ
ꯎꯝ ꯈꯣꯡꯒ꯭ꯔꯥꯎꯕꯨꯗꯤ ꯑꯁꯥꯡꯕ ꯑꯗꯨꯝ ꯁꯦꯜꯂꯦ
ꯍꯧꯖꯤꯛꯀꯤꯗꯣ ꯀꯃꯥꯏꯅ ꯇꯧꯔꯥ ꯖꯥꯠꯅꯦ ꯑꯩ ꯊꯋꯥꯏ ꯌꯥꯝ ꯅꯨꯡꯉꯥꯏꯇꯦꯗ
ꯑꯩꯗꯤ ꯅꯍꯥꯟ ꯅꯍꯥꯟꯈꯩꯁꯨ ꯈꯪꯅꯕꯒꯤ ꯑꯗꯨꯝ ꯀꯩꯅꯣ ꯇꯧꯕꯅꯤꯅꯦ
ꯎꯝ
ꯑꯩꯅ ꯈꯪꯗꯕꯀꯣ
ꯍ ꯣꯣ
ꯊꯥ ꯌꯧꯔꯕꯣ ꯅꯣꯏꯅ ꯌꯥꯎꯕꯁꯤꯗꯤ
ꯑꯔꯣ ꯌꯥꯎ ꯌꯥꯎꯎꯗꯦꯗ
ꯎ
ꯍꯞꯇꯥ ꯑꯃꯒꯨꯝꯕ ꯈꯇ ꯉꯥꯏꯔꯤꯌꯦ
ꯑꯁ
ꯑꯗꯨꯗ ꯄꯨꯔꯥ ꯇꯨꯝꯒꯦ ꯈꯪꯗꯦ ꯆꯥꯒꯦ ꯈꯪꯗꯦ ꯄꯨꯔꯥꯅꯦ ꯇꯧꯔꯒꯅꯦ
ꯑꯗꯨ ꯑꯣꯏꯔꯨꯕ ꯃꯥꯜꯂꯦ ꯌꯥꯝ ꯀꯩꯅꯣ ꯇꯧꯈ꯭ꯔꯦ
ꯑ ꯗ꯭ꯔꯃꯥ ꯌꯦꯡꯕ꯭ꯔꯣ ꯁꯪꯕ꯭ꯔꯣ ꯌꯦꯡꯕ
ꯌꯦꯡꯗꯦꯗ ꯑꯗꯨ ꯑꯗꯨ ꯎꯃꯗ ꯑꯣꯀꯦꯝꯇ ꯍꯥꯏꯅꯗ꯭ꯔꯔꯤꯗ ꯑꯗꯨꯝ ꯔꯤꯜꯁꯀꯨꯝꯕ ꯁꯣꯔꯠ ꯚꯤꯗꯤꯑꯣ ꯈꯛꯇ ꯑꯗꯨꯝ ꯑꯣꯏꯔꯦꯅꯦ
ꯎꯝ
ꯑꯣ ꯃꯨꯚꯤ ꯗ꯭ꯔꯃꯥꯒꯨꯝꯕꯗꯣ ꯌꯦꯡꯕ ꯇꯥꯅꯤꯡꯈ꯭ꯔꯦ
ꯎꯝ ꯌꯦꯡꯉꯗꯤ ꯏꯗꯤꯛ ꯌꯥꯝ ꯆꯨꯕꯅꯦ
ꯎꯝ
ꯀꯩꯗꯧꯔꯤꯕ
ꯀꯩꯁꯨ ꯇꯧꯗꯗ ꯑꯗꯨꯝ ꯂꯩꯌꯦ ꯍꯤꯠꯄꯒ ꯂꯩꯕꯅꯤꯅ
ꯍꯦꯟ ꯊꯥꯔꯤꯕ꯭ꯔꯣ
ꯍꯣꯏ
ꯁꯥꯔꯝꯒꯅꯤ
ꯎꯝ ꯌꯥꯝ ꯁꯥꯏꯦ ꯌꯥꯗ꯭ꯔꯦꯗ
ꯎꯝ ꯉꯧꯔꯝꯒꯅꯤ ꯑꯗꯨꯗꯤ ꯌꯥꯝꯅ
ꯍ ꯁꯥꯕꯕꯨꯗꯤ ꯁꯥꯏ ꯉꯧꯕꯗꯤ ꯑꯗꯨꯝ ꯃꯥꯟꯅꯩꯩꯅ ꯅꯍꯥꯟꯗꯨ
ꯍꯧꯥꯔꯝꯒꯅꯤ ꯍꯦ
ꯑꯩꯒꯤꯗꯤ ꯈꯪꯗꯦꯅ ꯉꯧꯕ꯭ꯔꯥ ꯑꯗꯨꯝ ꯑꯩꯗꯤ ꯆꯞ ꯃꯅꯩ
ꯍꯨꯝ ꯅꯣꯡꯁꯥ ꯁꯥꯥꯕ꯭ꯔꯣ ꯍꯥꯏꯗꯤ ꯎꯝ ꯅꯣꯡꯣꯡ ꯆꯨꯗꯧ ꯃꯥꯥꯟ
ꯅꯣꯡꯗꯤ ꯈꯔ ꯃꯪꯉꯒ ꯂꯩꯌꯦꯦ ꯍꯣꯏ
ꯑꯣ ꯀꯩ ꯌꯦꯡꯉꯤꯅꯣ ꯍꯟꯗꯛꯇꯤ ꯀꯩ ꯚꯤꯗꯤꯑꯣ ꯌꯦꯡꯉꯤꯅꯣ ꯍꯥꯏꯗꯤ ꯑꯦꯛꯖꯝꯒꯨꯝꯕ ꯀꯩ ꯀꯥꯏꯗꯣ
ꯑ ꯊꯣꯏꯗꯣꯛꯅ ꯌꯦꯡꯉꯤꯗ ꯏꯟꯁꯇꯥꯗ ꯔꯤꯜꯁ ꯈꯛꯇ ꯑꯗꯨꯝ ꯌꯦꯡꯉ ꯂꯩꯌꯦ
ꯎꯝ ꯑꯗꯨꯒꯨꯝꯕꯗꯨꯁꯨ ꯏꯁꯀ꯭ꯔꯣꯜ ꯇꯧꯔꯗꯤꯅꯦ ꯑꯗꯨꯝ ꯏꯁꯀ꯭ꯔꯣꯜ ꯇꯧꯅꯤ
ꯍꯣꯏ ꯍꯣꯏ ꯑꯣ ꯑꯦꯗꯤꯛ ꯆꯨꯈ꯭ꯔꯦ ꯑꯗꯨꯗ
ꯑꯗꯨꯒ ꯑꯃ ꯌꯦꯡꯉꯨꯔꯗꯤ ꯑꯃ ꯌꯦꯡꯉꯨ ꯑꯃ ꯔꯤꯂꯦꯇꯦꯠ ꯑꯣꯏꯕ ꯌꯦꯡꯉꯨꯔꯒ ꯂꯥꯏ ꯇꯧꯕꯤꯔꯗꯤ ꯑꯃꯨꯛ ꯍꯟꯖꯤꯟ ꯍꯟꯖꯤꯟ ꯊꯣꯛꯂꯛꯇꯣꯏꯅꯤꯅꯦ ꯑꯗꯨꯒꯨꯝꯕꯒꯤ ꯃꯇꯥꯡꯗ
ꯑꯗꯨ ꯑꯣꯏꯌꯦꯦ
ꯉꯥꯁꯤ ꯁꯒꯣꯜꯁꯦꯟ ꯅꯤ
ꯎ
ꯅꯣꯏꯒꯤꯗꯣ ꯆꯤꯟꯕ꯭ꯔꯣ ꯅꯠꯇ꯭ꯔꯒ ꯃꯤꯗꯤꯌꯝꯕ꯭ꯔꯣ
ꯆꯤꯟꯗꯦ ꯌꯥꯝꯅꯗꯤ
ꯎꯝ ꯑꯚꯥꯏ ꯇꯨꯝꯅꯤꯡ ꯏꯪꯈꯠꯂꯛꯏꯗ ꯑꯩ
ꯑꯩꯁꯨ ꯉꯁꯥꯏꯗꯤ ꯇꯨꯝ ꯁꯤꯔꯥ ꯍꯥꯏꯅꯗꯤ ꯂꯥꯛꯄꯅꯦ ꯑꯗꯨꯕꯨ ꯁꯤꯗ ꯑꯁ ꯌꯥꯝ ꯀꯩꯅꯣ ꯃꯌꯥꯝ ꯎ ꯃ ꯌꯥꯝ ꯎꯕꯒ ꯑꯗꯨꯝ ꯌꯥꯎꯁꯤꯟꯈ꯭ꯔꯕꯅꯤꯗ ꯌꯥꯝ ꯇꯨꯅꯤꯡꯅꯗꯤ ꯂꯥꯛꯄꯅꯦ
ꯍꯣꯔꯦꯟ ꯅꯨꯡꯗꯥꯡꯗꯨꯝꯃꯣ ꯑꯩꯗꯤ ꯅꯨꯡ ꯊꯤꯟꯒꯨꯝꯕ ꯇꯨꯝꯃꯝꯃꯗꯤꯅꯦ ꯅꯨꯡꯗꯥꯡ ꯁꯨꯝ ꯇꯨꯝ ꯇꯨꯝꯗ꯭ꯔꯦ ꯇꯨꯝꯕ ꯌꯥꯗꯦ ꯑꯗꯨꯒꯤ ꯑꯩꯗꯤ ꯅꯨꯡꯊꯤꯟ ꯁꯨꯡ ꯇꯨꯝ ꯇꯨꯝꯗꯦ ꯇꯨꯝꯅꯤꯡꯉꯁꯨ ꯈꯥꯡꯉꯤꯅꯦ
ꯎꯝ ꯇꯨꯝꯅꯤꯡꯕ ꯈꯥꯡꯕꯁꯨ ꯋꯥꯕ ꯑꯃꯅꯤꯍꯦ
ꯑꯗꯨꯗꯅꯦ
ꯎ
ꯅꯣꯏꯣꯏ ꯅꯠꯇꯦ ꯑꯩꯣꯏꯗ ꯇꯥꯕ꯭ꯔꯣ ꯏꯆꯦꯈꯣꯏꯗꯣ ꯄꯥꯎ ꯐꯥꯎꯅꯗ꯭ꯔꯕꯣ
ꯎꯝ ꯅꯝꯕꯔꯗꯤ ꯂꯩꯅꯔꯒ ꯏꯁꯇꯦꯇꯁꯇꯤ ꯑꯗꯨꯝ ꯌꯦꯡꯉꯦ ꯇꯣꯏꯅꯗꯤ ꯐꯥꯎꯅꯗꯦ ꯑꯗꯨꯝ ꯋꯥꯔꯤ ꯁꯅꯤꯡꯉꯥꯏꯁꯨ ꯂꯩ ꯐꯖꯕꯅꯤꯅꯀꯣ ꯌꯥꯝ ꯇꯣꯏꯅꯗꯤ ꯐꯥꯎꯅꯗꯕ
ꯎꯝ ꯃ
ꯃꯥꯁꯨ ꯂꯥꯁ ꯌꯌꯥꯔꯗꯨꯗꯤ ꯁꯤꯗ ꯂꯩꯕꯅꯦ ꯀꯨꯝꯁꯤꯅ
ꯑꯣ ꯑꯣ
ꯂꯥꯁ ꯌꯌꯥꯔꯁꯨ ꯆꯍꯤ ꯇꯪꯈꯥꯏꯗꯒꯤ ꯍꯣꯡꯈꯤꯕꯒꯨꯝ ꯇꯧꯔꯦꯅ ꯃꯥꯗꯣ
ꯑꯣ ꯍꯧꯖꯤꯛ ꯉꯍꯥꯛ ꯂꯩꯔꯒ ꯊꯕꯛ ꯆꯥꯗꯅꯤ ꯅꯪꯉꯣ
ꯍꯣꯏ ꯆꯂ ꯀꯨꯏꯗꯤ ꯀꯨꯏꯈ꯭ꯔꯦ ꯑꯩ ꯁꯤꯗ ꯂꯥꯛꯄꯁꯦ ꯄꯨꯡ ꯑꯃ ꯃꯈꯥꯏ ꯑꯗꯨꯒꯨꯝꯕꯗꯤ ꯑꯣꯏꯔꯝꯂꯅꯤ
ꯑ
ꯃꯤ ꯂꯩꯇ꯭ꯔꯗꯤ ꯀꯩꯝ ꯀꯥꯏꯗꯗ
ꯑꯥꯗ ꯂꯥꯛꯔꯁꯨ ꯑꯗꯨꯝ ꯐꯝꯂꯒ ꯇꯨꯝꯔꯒꯗꯤ ꯂꯩꯕꯅꯦ ꯑꯗꯨꯕꯨ ꯃꯄꯥꯝꯗ ꯍ ꯀꯗꯤ
ꯑ
ꯀꯌꯥ ꯀꯅ ꯀꯧꯗꯕꯒꯦꯀꯣ
ꯎꯝ
ꯍꯦ ꯍꯦꯒꯦ ꯊꯨꯝ ꯆꯠꯄꯅꯤꯗ
ꯎꯝ
ꯕꯤꯖꯤꯅꯦꯁ ꯉꯥꯛꯇ ꯅꯣꯏꯁꯦ
ꯎꯝ ꯕꯤꯖꯤꯅꯦꯁ ꯉꯇ ꯑꯣꯏꯔꯦ